ꯑꯥ
ꯑ ꯇꯥꯕꯔꯣ
ꯇꯥꯏꯌꯦ ꯅꯪ ꯇꯕ꯭ꯔꯣ
ꯍꯣꯏ ꯇꯥꯢꯑꯦ ꯑꯩꯁꯨ ꯑꯩ ꯑꯩꯁꯨ ꯐꯖꯅ ꯇꯥꯛꯑꯦ
ꯑꯣ ꯐꯔꯦ ꯐꯔꯦ ꯍꯧꯖꯤꯛ ꯀꯔꯤ ꯊꯕꯛ ꯇꯧꯋꯦ
ꯑ ꯍꯥꯏꯗꯤ ꯊꯕꯛ ꯎꯝ ꯇꯧꯗꯦ ꯍꯧꯖꯤꯛꯇꯤ ꯐꯝꯔꯒ ꯂꯩꯌꯦ ꯅꯪꯗꯤ
ꯑꯩ ꯑꯩꯁꯨ ꯆꯞ ꯃꯥꯟꯅꯩꯑ ꯐꯝꯃꯒ ꯂꯩꯑꯦ
ꯑꯣ ꯍꯣꯏ ꯅꯨꯡꯉꯥꯏꯌꯦ ꯅꯨꯡꯉꯥꯏꯋꯦ ꯅꯪꯗꯤ
ꯑꯩꯁꯨ ꯌꯥꯝꯅ ꯅꯨꯡꯉꯥꯏꯔꯦ
ꯑꯣ ꯑꯗꯨ ꯅꯁꯤ ꯀꯩ ꯀꯩ ꯇꯧꯔ ꯂꯩꯋꯦ
ꯉꯁꯤ ꯀꯔꯤꯁꯨ ꯇꯧꯗꯦ ꯌꯨꯝꯗ ꯑꯗꯨꯝ ꯐꯝꯃꯒ ꯂꯩꯥꯌꯦ
ꯑꯣ ꯑꯗꯨꯝ ꯐꯪꯕ꯭ꯔꯥ ꯂꯩꯕ꯭ꯔꯣ
ꯍꯣꯏ ꯅꯪ ꯌꯨꯝ ꯄꯥꯝꯂꯕ꯭ꯔꯣ
ꯍꯣꯏ ꯍꯧꯖꯤꯛꯗꯤ ꯑꯩ ꯑꯣꯏꯔꯦ ꯑꯗꯨꯕꯨ ꯑꯩꯗꯤ ꯄꯥꯝꯗꯦ
ꯕꯣꯏ ꯐ꯭ꯔꯦꯟ ꯂꯩꯕ꯭ꯔꯣ ꯑꯗꯨ
ꯕꯣꯏ ꯐ꯭ꯔꯦꯟꯗꯤ ꯑꯥ ꯂꯩꯇꯦ
ꯅꯨꯄꯥ ꯅꯨꯄꯥ ꯅꯨꯄꯥꯒꯨꯝꯕ ꯂꯩꯕ꯭ꯔꯣ
ꯍꯣꯏ ꯅꯨꯄꯥ ꯑꯃꯗꯤ ꯑꯗꯨ ꯋꯥꯔꯤ ꯁꯥꯋꯦ ꯑꯗꯨꯁꯨ ꯃꯥꯗꯤ ꯑꯩꯒꯤ ꯕꯣꯏ ꯐ꯭ꯔꯦꯟ ꯅꯠꯇꯦ ꯍꯧꯖꯤꯛꯁꯨ
ꯕꯣꯏ ꯐ꯭ꯔꯦꯟ ꯇꯣꯕꯥ ꯇ ꯇꯧꯁꯤꯔꯥ
ꯀꯔꯤ ꯍꯥꯏꯕ꯭ꯔꯥ
ꯅꯪ ꯋꯥꯔꯤ ꯁꯥꯕ ꯅꯨꯄꯥꯗꯣ ꯕꯣꯏ ꯐ꯭ꯔꯦꯟ ꯇꯣꯁꯤꯔꯥ
ꯅꯠꯇ ꯕꯦꯁ ꯐ꯭ꯔꯦꯟꯅ ꯑꯩꯈꯣꯏꯗꯤ ꯑꯗꯨꯝꯗꯤ ꯑꯗꯨꯝꯗꯤ ꯋꯥꯔꯤ ꯁꯥꯏꯑꯦ ꯑꯗꯨꯁꯨ ꯕꯣꯏ ꯐ꯭ꯔꯦꯟꯗꯤ ꯅꯠꯇꯦ ꯑꯩꯒꯤ ꯕꯣꯏ ꯐ꯭ꯔꯦꯟꯗꯤ ꯅꯠꯇꯦ ꯃꯥꯗꯤ ꯑꯩꯒꯤ ꯕꯦꯁ ꯐ꯭ꯔꯦꯟꯦ
ꯍꯣꯏ ꯍꯣꯏ ꯑꯗꯨ ꯐ꯭ꯔꯦꯁꯗꯣ ꯕꯦꯁ ꯐ꯭ꯔꯦꯟ ꯇꯣꯔꯣ ꯇꯧꯔꯒ ꯋꯥꯔꯤ ꯁꯥꯟꯅ ꯋꯥꯔꯤꯔꯁꯔꯒ ꯂ
ꯎ ꯀ꯭ꯂꯅꯥꯁ
ꯎ ꯂ꯭ꯂꯥꯁꯇꯣ ꯣꯏꯐ꯭ꯔꯦꯟꯗ ꯃꯥꯅꯤꯀ ꯣꯏꯐ꯭ꯔꯦꯟ ꯇꯔ ꯀ ꯕꯣꯏ ꯐ꯭ꯔꯦꯟ ꯃꯕꯥꯏꯅꯤ ꯕꯣꯏ ꯐ꯭ꯔꯦꯟ ꯒꯔꯜ ꯐ꯭ꯔꯦꯟ ꯇꯧꯔꯣꯀꯣ ꯅꯨꯡ ꯍ ꯍꯣꯏ ꯑꯗꯨ ꯐꯔꯦꯀꯣ
ꯍꯣꯏ ꯍꯣꯏ ꯐꯔꯦ ꯍꯣꯏ ꯐꯔꯦ ꯍꯣꯏ ꯑꯗꯣ ꯅꯪ ꯂꯥꯏꯔꯤꯛ ꯇꯝꯕ꯭ꯔꯣ ꯅꯪ
ꯒꯥꯔꯤ ꯇꯝꯗꯦ ꯑꯩ ꯂꯨꯍꯣꯡꯈ꯭ꯔꯦ
ꯀꯂ ꯍꯜꯈ꯭ꯔꯦ
ꯍꯣꯏ
ꯑ ꯑꯗꯨ ꯅꯪ ꯆꯍꯤ ꯀꯌꯥꯗꯨꯍ ꯂꯨꯍꯣꯡꯕꯅꯪ
ꯔꯥꯏꯗꯤ ꯆ
ꯎꯝ
ꯐꯤꯐꯇꯤꯟ ꯐꯤꯐ ꯆꯍꯤ ꯐꯤꯐꯇꯤꯟꯗ ꯂꯨꯍꯣꯡꯈ꯭ꯔꯦ
ꯇ
ꯎ
ꯑꯗꯨꯝ ꯁꯤꯤꯅꯝ ꯁꯨꯅ ꯂ ꯂ ꯂ
ꯍꯣꯏ ꯌꯥꯝꯅ ꯑꯦꯔꯂꯤ ꯑꯣꯏꯀꯣ
ꯑꯣꯏꯣꯏ ꯃꯥꯅꯤ ꯑꯗꯨ ꯅꯪꯒꯤ ꯅꯪꯒꯤ ꯃꯆꯥ ꯑꯉꯥꯡ ꯂꯩꯕ꯭ꯔꯥ
ꯂꯌꯦ ꯃꯤꯃꯔꯤ ꯂꯌꯦ
ꯃꯔꯤꯔ
ꯍꯣꯏ
ꯑꯗꯣꯟꯅ ꯍꯗꯤ ꯅꯥꯟ ꯆ ꯍ ꯀꯌꯥꯁꯨꯨꯔꯦ
ꯍꯧꯖꯤꯛꯇꯤꯔꯥ ꯍꯧꯖꯤꯛꯇꯤ ꯑꯩ ꯆꯍꯤ ꯊꯥꯔꯇꯤ ꯁꯨꯔꯦ
ꯎꯆ ꯎꯆꯛꯇ ꯅꯥꯟ ꯍꯥꯔꯦ
ꯆꯍꯤ ꯊꯥꯔꯇꯤ ꯁꯨꯔꯦ ꯍꯣꯏ ꯍꯣꯏ ꯅꯗꯤ
ꯑꯩꯒꯤ ꯑꯥꯏꯗꯤ ꯆꯍꯤ ꯇ꯭ꯋꯦꯟꯇꯤ ꯐꯥꯏꯚ ꯁꯨꯔꯦ
ꯑꯣ ꯐꯔꯦ ꯐꯔꯦ
ꯑꯩꯗꯤ ꯍꯧꯖꯤꯛꯁꯨ ꯂꯥꯏꯔꯤꯛ ꯇꯝꯃꯦ
ꯑꯣ ꯠꯇ꯭ꯔꯅꯠꯇ꯭ꯔ ꯁꯠꯇ꯭ꯔꯅꯠꯇ꯭ꯔꯣ ꯃꯤ
ꯔ ꯅꯪꯒꯤ ꯑ ꯋꯥꯔꯤꯗꯣ ꯐꯖꯅ ꯇꯥꯗꯦ ꯍꯥꯏ
ꯑꯣ ꯑꯗꯨ ꯀꯔꯤ ꯑꯧ ꯀꯔꯤ ꯆꯦ ꯍꯌꯦꯡ ꯃꯕꯥꯅꯤ ꯆꯔꯆ ꯆꯁꯦꯔꯥ ꯏꯕꯥꯅꯤ
ꯍꯣꯏ ꯍꯣꯏ ꯆꯔꯆ ꯍꯣꯏ ꯆꯠꯁꯦ ꯑꯩ ꯑꯩꯗꯤ ꯁꯨꯝꯃꯛ ꯑꯩꯗꯤ ꯆꯔꯆ ꯆꯠꯁꯦꯔꯒ ꯑꯩꯒꯤ ꯏꯃꯥꯟꯅꯨꯕꯤ ꯑꯃꯗ ꯆꯔꯆ ꯆꯠꯁꯦ ꯑꯗꯨꯃꯥꯏꯅ ꯋꯥꯔꯤ ꯁꯥ ꯁꯥꯏꯌꯦ ꯅꯪꯁꯨ ꯑꯗꯨ ꯎ ꯑꯗꯨ ꯇꯣꯄꯤꯛꯂꯥ
ꯑꯗꯨ ꯅꯪ ꯀꯔꯤ ꯗ꯭ꯔꯦꯁ ꯁꯦꯠꯄꯒ ꯀꯔꯤ ꯗ꯭ꯔꯦꯁ ꯁꯦꯠꯅꯤꯡꯉꯤ
ꯑꯩꯗꯤ ꯂꯣꯡꯒꯤ ꯂꯣꯡꯒꯤ ꯁꯦꯠꯕ ꯃꯥꯜꯂꯦ ꯑꯩꯒꯤ ꯏꯃꯥꯟꯅꯕꯤ ꯑꯃꯁꯨ ꯂꯣꯡꯒꯤ ꯁꯦꯝꯒꯦ ꯍꯥꯏꯌꯦ ꯑꯗꯨ ꯑꯩꯁꯨ ꯂꯣꯡꯒꯤ ꯁꯦꯡꯕ ꯃꯥꯜꯂꯦ
ꯑꯣ ꯑꯣ ꯐꯔꯦ ꯐꯔꯦ ꯁꯦꯠꯂꯣꯀꯣ
ꯍꯣꯏ ꯅꯗꯤ
ꯀꯩꯗꯤ ꯗ꯭ꯔꯦꯁꯀꯨꯝꯕ ꯏꯁꯀꯔꯠ ꯀꯨꯝꯕ ꯀꯣ ꯁꯦꯠꯅꯤꯡ ꯉꯦ ꯍꯣꯏ ꯑꯗꯨꯝ ꯁꯥꯏꯌꯦ ꯑꯗꯨꯅꯦ ꯑꯩ ꯁꯀꯔꯠ ꯁꯦꯠ ꯁꯦꯠꯕꯒ
ꯑꯣ ꯑꯣ ꯑꯗꯨ ꯑꯣ ꯍꯣꯏ ꯐꯥꯏꯌꯦ ꯑꯗꯨꯗꯤ ꯑꯗꯨ ꯅꯪ ꯆꯥꯛꯆꯔꯕ꯭ꯔꯣ
ꯆꯥꯇ꯭ꯔꯤꯌꯦ ꯍꯤꯟꯖꯥꯡ ꯍꯥꯎꯇꯦ ꯃꯥꯜꯂꯦ ꯑꯗꯨꯅꯦ ꯑꯩ ꯆꯥꯅꯤꯡꯗꯦ
ꯎꯝ ꯀꯔꯤ ꯍꯤꯟꯆꯥꯡꯅꯣ ꯀꯔꯤ ꯍꯤꯟꯆꯥꯡ ꯊꯣꯡꯕꯅꯣ
ꯀꯥꯡꯁꯣꯏꯅꯦ ꯏꯃꯥꯟꯅꯕꯤꯅ ꯆꯥꯛ ꯆꯥꯔꯦ ꯑꯩ ꯎꯔꯦꯀꯣ ꯑꯗꯨꯅꯦ ꯑꯩ ꯆꯥꯅꯤꯡꯗꯦ
ꯍꯥ ꯍꯣꯏ ꯇꯥꯏꯌꯦ ꯀꯔꯤ ꯍꯥꯏꯕ꯭ꯔꯥ
ꯅꯠ ꯏꯃꯥꯟꯅꯕꯤꯅꯀꯣ
ꯑꯣ ꯑꯣ
ꯑꯗꯨꯅ ꯑꯩ ꯍꯥꯎꯇꯧ ꯃꯥꯟꯇꯦ ꯆꯥꯅꯤꯡꯗꯦ
ꯑꯣ ꯑꯣ ꯑꯣ ꯑꯣ ꯑꯣ ꯑꯣ ꯇꯥꯏꯌꯦ ꯑꯗꯨꯗꯤ ꯍꯧꯖꯤꯛꯇꯤ ꯍꯥꯏꯔ ꯑ ꯑꯩꯁꯨ ꯆꯥꯅꯤꯡꯗꯦ ꯑꯩꯈꯣꯏꯒꯤ ꯎ ꯑꯩꯈꯣꯏꯒꯤ ꯍꯤꯡꯖꯥꯡꯗꯤ ꯍꯋꯥꯏ ꯊꯣꯡꯉꯦ ꯑꯗꯣ ꯑꯩꯗꯤ ꯆꯅꯤꯡꯗꯦ ꯑꯩꯁꯨ
ꯑ ꯑꯩꯈꯣꯏꯒꯤ ꯀꯨꯛ ꯑꯟꯇꯤꯀꯣ ꯅꯦꯅꯦ ꯅꯦꯅꯦꯀꯣ
ꯑ ꯊ
ꯍꯤꯟꯖꯥꯡ ꯈꯔ ꯀꯔꯤ ꯀꯨꯛ ꯇꯣꯧꯕ ꯍꯩꯗꯕ ꯃꯥꯜꯂꯦ
ꯑꯣ
ꯐꯖꯅ ꯀꯨꯛ ꯇꯧꯕ ꯍꯩꯇꯦ
ꯍꯣ ꯑꯗꯣ ꯅꯥꯟ ꯎꯝ ꯅꯪꯒꯤ ꯅꯦꯅꯦꯗꯣ ꯅꯪꯒꯤ ꯍꯁꯕꯦꯟ ꯒꯤ ꯃꯗꯔ ꯔꯥ
ꯑ ꯍꯣꯏ ꯑꯩꯒꯤ ꯍꯁꯕꯦꯟꯒꯤ ꯃꯥꯗꯔꯅꯦ
ꯑꯣ ꯑꯗꯨꯅꯤ ꯐꯠꯇꯦꯀꯣ
ꯍꯣꯏ
ꯃꯥꯗꯤ ꯐꯠꯇꯦꯀꯣ ꯑꯗꯨꯗꯤ ꯍꯥꯏꯕ ꯑꯣ ꯍꯤꯡꯖꯥꯡ ꯊꯣꯡꯕ ꯍꯩꯇꯔꯗꯤ ꯐꯠꯇꯦꯀꯣ ꯅꯨꯄꯤ ꯅꯨꯄꯤꯑꯣꯏꯔꯒ ꯍ ꯎ ꯑꯗꯣ ꯅꯪꯒꯤ ꯐꯦꯚꯣꯔꯥꯠ ꯃꯆꯨꯗꯤ ꯂꯩꯕ꯭ꯔꯣ ꯀꯔꯤ ꯃꯆꯨꯅꯣ
ꯑꯩꯗꯤ ꯄꯤꯡ ꯄꯥꯝꯃꯦ
ꯄꯤꯡ ꯄꯥꯝꯕ꯭ꯔꯥ
ꯍꯣꯏ ꯄꯤꯡ ꯀꯂꯔ
ꯑꯣ ꯑꯗꯨ ꯑ ꯄꯤꯡ ꯄꯥꯝ ꯄꯥꯝ ꯅꯨꯄꯤꯗꯣ ꯐꯖ ꯌꯥꯝꯅ ꯐꯕ ꯐꯕ ꯃꯥꯜꯂꯦ ꯍꯥꯏꯌꯦ ꯄꯤꯡ
ꯀꯅꯥꯅꯣ ꯅꯪꯉꯣꯟꯗ ꯍꯥꯏꯌꯦ ꯁꯨꯃꯥꯏꯅ
ꯁꯨꯃꯥꯏꯅ ꯑꯩꯒꯤ ꯏꯃꯥ ꯑꯩꯒꯤ ꯅꯦꯅꯦ ꯑꯣ ꯂꯣꯏꯅꯃꯛ ꯁꯨꯃꯥꯏꯅ ꯍꯥꯏꯌꯦ ꯑꯩꯉꯣꯟꯗ ꯃꯆꯨ ꯄꯤꯡ ꯃꯆꯨ ꯃꯆꯨ ꯄꯥꯝꯔꯗꯤ ꯃꯥꯒꯤ ꯃꯥꯒꯤ ꯊꯝꯃꯣꯏꯗꯤ ꯐꯩ ꯍꯥꯏꯌꯦ
ꯑꯗꯨꯝ ꯆꯨꯝꯃꯦ ꯑꯩꯒꯤ ꯊꯃꯣꯏꯁꯨ ꯌꯥꯝꯅ ꯐꯔꯦꯀꯣ
ꯍꯣꯏ ꯑꯥ ꯃꯥꯜꯂꯦ ꯅꯪꯒꯤ ꯊꯝꯃꯣꯏꯗꯗꯤ ꯐꯕ ꯃꯥꯜꯂꯦ ꯑꯩꯁꯨ ꯑꯩꯁꯨ ꯁꯨꯃꯥꯏꯅ ꯎ ꯅꯪꯒꯤ ꯊꯃꯣꯏꯗꯤ ꯐꯕ ꯑ ꯐꯕ ꯃꯥꯜꯂꯦ ꯑꯩꯅ ꯑꯩꯅ ꯑꯣ ꯗꯤ ꯑꯣ ꯊꯤꯡ ꯇꯧꯑꯦ
ꯑꯣ ꯊꯤꯡ ꯇꯧꯕ꯭ꯔꯥ
ꯍꯣꯏ ꯍꯣꯏ ꯑꯩꯅ ꯈꯜꯂꯦ ꯑꯗꯨꯒ ꯑꯗꯨꯃꯥꯏꯅ
ꯅꯪ ꯋꯥꯔꯕ꯭ꯔꯣ
ꯀꯔꯤ ꯍꯥꯏꯕ꯭ꯔꯥ
ꯄꯨꯔꯥ ꯅꯪ ꯋꯥꯔꯕ꯭ꯔꯣ
ꯋꯥꯔꯕ꯭ꯔꯣ ꯍꯥꯏꯕ꯭ꯔꯥ ꯅꯪ
ꯍꯣꯏ ꯍꯣꯏ
ꯍꯣꯏ ꯑꯗꯣ ꯉꯁꯤꯗꯤ ꯎꯝ ꯑꯩꯈꯣꯏꯗꯤ ꯑꯩꯈꯣꯏꯒꯤ ꯄꯦꯗꯤ ꯐꯤꯜꯗ ꯆꯠꯂꯦ ꯑꯗꯨ ꯄ꯭ꯂꯥꯟꯇꯦꯁꯟ ꯇꯧꯋꯦ ꯑꯗꯨꯕꯨ ꯑꯗꯨ ꯑꯗꯨ ꯑꯗꯨ ꯇꯧꯔꯒ ꯍꯧꯖꯤꯛꯇꯤ ꯈꯤꯇꯪꯗꯤ ꯋꯥꯔꯦ ꯈꯔꯗꯤ ꯋꯥꯔꯦ ꯑꯗꯨ ꯌꯥꯝꯗꯤ ꯋꯥꯗꯦ ꯑꯗꯨ ꯈꯔꯗꯤ ꯋꯥꯔꯦ ꯍꯧꯖꯤꯛꯇꯤ ꯑꯗꯨ ꯑꯣ ꯐꯝꯔꯒ ꯂꯩꯌꯦ ꯋꯥꯔꯒ ꯅꯪ ꯅꯪꯉꯣꯟꯗ ꯋꯥꯔꯤ ꯁꯥꯏꯑꯦ ꯑꯗꯨꯒ
ꯑ ꯐꯔꯦ ꯐꯔꯦ ꯍꯧꯖꯤꯛ ꯀꯔꯤ ꯇꯧꯗꯣꯏꯅꯣ ꯅꯪ
ꯍꯧꯖꯤꯛꯇꯤ ꯑꯩ ꯅꯪꯕꯨ ꯋꯥꯔꯤ ꯁꯥꯏꯌꯦ
ꯅꯪꯅ ꯉꯥꯡꯕꯗꯣ ꯅꯪꯒꯤ ꯋꯥꯈꯜꯗꯤ ꯐꯠꯖꯩꯌꯦ ꯅꯪꯒꯤ ꯋꯥꯈꯜꯗꯤ ꯌꯥꯝꯅ ꯐꯕ ꯃꯥꯜꯂꯦ
ꯀꯔꯤ ꯀꯔꯤ ꯑꯩꯅ ꯑꯩ ꯅꯪꯉꯣꯟꯗ ꯀꯔꯤ ꯍꯥꯏꯌꯦ
ꯅꯪꯅꯥ ꯋꯥꯔꯤ ꯁꯥꯕꯗꯣ ꯅꯪꯒꯤ ꯑꯣ ꯈꯣꯟꯖꯦꯜꯗꯤ ꯌꯥꯝꯅ ꯑꯣ ꯅꯨꯄꯤ ꯃꯥꯂꯦ ꯅꯪꯒꯤ ꯃꯆꯨꯗꯤ ꯐ ꯑ
ꯃꯥꯟꯕ꯭ꯔꯣ
ꯍꯣꯏ ꯑ ꯅꯨꯄꯤ ꯅꯨꯄꯤ ꯃꯥꯜꯂꯦ ꯅꯪꯒꯤ ꯑꯣ
ꯑꯗꯨꯅꯦ ꯑꯩ ꯅꯨꯄꯤꯅꯦ
ꯍꯣꯏ ꯈꯪꯉꯦ ꯑꯩ ꯑꯩꯁꯨ ꯅꯪꯗꯤ ꯅꯨꯄꯤꯁꯨ ꯅꯨꯄꯤ ꯅꯨꯄꯤꯗꯤ ꯈꯉꯦ ꯑꯗꯨꯁꯨ ꯅꯪꯗꯤ
ꯍ ꯑꯣ ꯑꯣ ꯍꯣꯏ ꯍꯣꯏ ꯑꯩ ꯇꯥꯏꯑꯌꯦ ꯑꯩ ꯇꯥꯏꯌꯦꯦ ꯍꯣꯏ
ꯇ ꯇꯥꯕ꯭ꯔꯣꯣ ꯇ꯭ꯔꯣ
ꯍꯣꯏꯚ ꯇꯥꯏꯑꯦ ꯍꯣꯏ ꯑꯗꯨꯣ ꯑꯩ ꯑꯩꯗꯤꯀꯣ ꯍꯧꯖꯤꯛ ꯑꯩꯒꯤ ꯃꯆꯥꯁꯤꯡꯕꯨꯀꯣ ꯇꯨꯏꯁꯤꯟ ꯄꯤꯒꯅꯤ
ꯑꯣ ꯇꯨꯁꯦꯝꯕꯤꯒꯅꯤꯌꯦ ꯅꯪꯗꯤ ꯃꯆꯥ ꯑꯃ ꯃꯔꯤ ꯂꯩꯌꯦꯀꯣ
ꯍꯣꯏ
ꯑꯗꯨ ꯅ ꯅꯟꯗꯤ ꯑꯁ ꯑꯃꯕꯅꯦ ꯅꯟꯗꯤ ꯐꯥꯏꯌꯦꯀꯣ ꯅꯟꯗꯤ ꯅꯪꯒꯤ ꯑꯁ ꯅꯪꯒꯤ ꯑ ꯑꯉꯥꯗꯁꯨ ꯍꯧꯖꯤꯛꯁꯨ ꯇꯨꯁꯤꯟ ꯇꯨꯁꯤꯟꯕꯤꯒꯦ ꯍꯥꯏꯕ꯭ꯔꯥ ꯅꯪꯅ ꯑꯣ ꯑꯗꯨ ꯅꯪꯗꯤ ꯑꯁꯦꯡꯕꯅꯦ ꯅꯥꯟ ꯐꯩꯌꯦ ꯑꯗꯨ
ꯑꯗꯨ ꯍ ꯒꯨꯅꯨ ꯑꯩ ꯏꯀꯥꯏꯌꯦ ꯏꯀꯥꯏꯖꯩꯌꯦ ꯅꯪꯅ ꯑꯩꯉꯣꯟꯗ ꯐꯔꯦꯞ ꯐꯔꯦ ꯍꯥꯏꯑꯦ ꯑꯗꯨꯅ ꯑꯩ ꯀꯥꯏꯖꯌꯦꯀꯣ
ꯅꯪ ꯅꯪ ꯎꯝ ꯅꯦꯅꯦꯁꯨ ꯑꯣ ꯍꯤꯡꯖꯟ ꯊꯨꯕ ꯍꯥꯏꯩꯇꯦꯀꯣ ꯑꯗꯨꯁꯨ ꯅꯥꯟꯗꯤ ꯑꯣ ꯆꯥꯏꯗꯦ ꯑꯗꯨ ꯅꯍꯥꯟꯗꯤ ꯌꯥꯝꯅ ꯐꯕ ꯃꯥꯜꯂꯦ ꯑꯐꯕ ꯅꯨꯄꯤ ꯑꯐꯕ ꯊꯝꯃꯣꯏ ꯑꯐꯕ ꯅꯨꯄꯤ ꯃꯥꯜꯂꯦ ꯍꯣꯏ ꯍꯣꯏ ꯑꯁꯕꯅꯦ ꯑꯩꯗꯤ ꯐꯥꯒꯤ ꯇꯣꯗꯤꯦ ꯍꯣ ꯍꯥꯏꯗꯤ ꯑꯁꯦꯕꯅꯦ ꯑꯁꯦ
ꯆꯨꯝꯃꯦ ꯆꯨꯝꯃꯦ ꯑꯩ ꯌꯥꯝꯅ ꯅꯣꯡꯅꯤꯡꯉꯀꯣ
ꯑꯗꯨ
ꯅꯪꯒꯤ ꯋꯥꯔꯤꯔꯤꯗꯣ
ꯑꯗꯨ ꯑꯗꯨꯃꯥꯏꯅ ꯅꯣꯡ ꯀꯨꯟꯕ ꯍꯥꯏꯗꯤ ꯍꯥꯏꯗꯤ ꯎꯝ ꯑꯗꯨꯃꯥꯏꯅ ꯈꯜꯂꯦ
ꯍꯣꯏ ꯌꯥꯝꯅ ꯅꯨꯡꯉꯥꯏ ꯖꯔꯦ ꯅꯪꯅꯣꯟ ꯑꯩꯉꯣꯟꯗ ꯌꯥꯝꯅ ꯍꯣꯏ ꯌꯥꯝꯅ ꯑꯐꯕꯒꯤ ꯋꯥꯔꯤ ꯑꯩꯉꯣꯟꯗ
ꯑ ꯅꯪꯒꯤ ꯑꯣ ꯅꯁꯛꯁꯨ ꯌꯥꯝꯅ ꯐꯖꯌꯦ ꯅꯥꯟꯗꯤ
ꯅꯟꯁꯨꯨꯅꯦ
ꯀꯦꯁ
ꯅꯪꯁꯨ ꯌꯥꯝꯅ ꯃꯁꯥ ꯐꯖꯩꯌꯦꯀꯣ
ꯅꯁꯛꯁꯨ ꯐꯖꯩꯌꯦ ꯋꯥꯔꯤ ꯅꯥꯟꯪ ꯅꯪ ꯎꯝ ꯉꯥꯏꯕꯁꯨꯁꯨ ꯉꯝꯕꯥꯁꯨꯁꯨ ꯪ ꯑꯃꯁꯁꯨ ꯐꯖꯩꯌꯦ ꯋꯥꯈꯜꯁꯨ
ꯍꯣꯏ ꯍꯣꯏ ꯍꯣꯏ ꯌꯥꯔꯦ ꯌꯥꯔꯦ ꯑꯩꯇꯥꯔꯦ ꯑꯗꯨ